ꯇꯥꯔꯦ ꯇꯥꯔꯦ
ꯃꯤ ꯌꯥꯝ ꯂꯥꯡꯕ꯭ꯔꯥ ꯆꯥꯔꯦ ꯋꯥꯛꯀꯤꯡ ꯆꯠꯂꯤ
ꯀꯥꯏꯗ ꯆꯠꯂꯤꯅꫭ ꯅꯣꯏ ꯋꯥꯛꯀꯤꯡꯁꯦ ꯊꯣꯛꯄ ꯌꯥꯕ꯭ꯔꯣ
ꯈꫭꯏ ꯃꯄꯥꯟ ꯂꯩꯏ ꯃꯄꯥꯟꯗ ꯆꯠꯄ ꯌꯥꯏ ꯀꯩꯅꫭ
ꯑꯣ ꯒꯦꯠ ꯃꯄꯥꯟꯗ ꯅꯠ ꯇꯕꯤꯗ
ꯒꯦꯠ ꯃꯅꯨꯡꯗ ꯎꯝ
ꯉꯁꯤ ꯏꯕꯥꯅꯤ ꯀꯣꯜ ꯀꯌꯥ ꯁꯥꯟꯅꯁꯦꯕ
ꯈꯪꯗꯦ ꯀꯌꯥ ꯁꯥꯟꯅꯁꯦ ꯍꯥꯏꯅꫭ
ꯋꯥꯔꯤꯖꯦ ꯁꫭ ꯌꯥꯒꯅ ꯍꯦꯟꯅ ꯊꯣꯛꯑꯦ ꯍꯥꯏꯕ ꯅꯪꯖꯦ ꯋꯥꯔꯤ ꯏꯊꯣꯛ ꯊꯣꯛꯇꯕꯗꯧꯅ
ꯀꯨꯏꯔꯦ ꯀꯩꯅꫭ
ꯑꯥ ꯀꯩ ꯀꯩꯅꯣ ꯈꯪꯗꯦ ꯄꯝꯁꯥꯗ ꯁꯥꯅꯩ
ꯋꯥꯔꯤꯕꯨꯗꯤ ꯌꯥꯝ ꯂꯩꯌꯦ ꯑꯗꯨ ꯃꯤ ꯃꯃꯤꯡ ꯄꯟꯕꯗꯨ ꯇꯟꯕꯩ ꯑꯩꯅ
ꯃꯤ ꯃꯃꯤꯡ ꯄꯁꯗ꯭ꯔꯒꯁꯨ ꯇꯣꯡꯝꯕꯗꫭ ꯆꯥꯎꯕꯗꯣꯅ ꯍꯥꯏꯔꯛꯑꯣ ꯑꯗꯨꯝ ꯑꯩ ꯚꯥꯞ ꯇꯥꯅꯤ
ꯀꯩꯅꯣꯝ ꯈꯣꯡꯉꯤꯗꯨꯅ ꯀꯩꯅꫭ
ꯑ ꯑꯁꫭꯝꯗ ꯂꯥꯏ ꯍꯔꯥꯎꯕꯅꯤ ꯆꯥꯛ ꯆꯥꯔꯕ ꫭꯅꯪꯗꯦ ꯑꯧ
ꯟꯖꯤ ꯌꯥꯎꯕ꯭ꯔꫭ
ꯌꯥꯎꯋꯦ ꯃꯥ ꯐꯝ
ꯑꯗꯣ ꯃꯤ ꯃꯃꯤꯡ ꯄꯟꯕ ꯍꯥꯏꯗꯣ ꯃꯤ ꯃꯃꯤꯡꯗꯣ ꯃꯣꯏꯅ ꯃꯤ ꯃꯃꯤꯡ ꯄꯜꯂꯁꯨ ꯍꯥꯏꯗꯤ ꯃꯁꯛ ꯈꯪꯗꯧꯕꯁꯨ ꯅꯠꯇꯕꯗꯨꯕꯨꯅ ꯑꯗꯨꯝ ꯈꯜꯂꯦ ꯑꯩꯗꯤ
ꯑꯗꯨ ꯃꯤꯗꯣ ꯋꯥꯔꯤ ꯁꯥꯟꯅꯕ ꯌꯥꯎꯔꯝꯃꯅꯤꯅ ꯇꯟꯕꯩ ꯋꯥꯅꯤꯗ
ꯌꯧꯔꯝꯃꫭꯏꯌꯦ ꯗꯤ ꯑꯩꯈꯣꯏ ꯅꯪꯅꯦ ꯑꯩꯅꯦ ꯑꯗꯒꯤꯗꯤ ꯑꯥꯁ ꯄꯦꯛ ꯎꯞꯄꯤꯗꯨꯅꯦ ꯃꯤꯡ ꯐꯟꯕ ꯌꯥꯗ꯭ꯔꯕꯅꯤꯅ ꯑꯩꯈꯣꯏ ꯑꯗꯤ
ꯌꯥꯝ ꯅꫭꯛꯅꯤꯡꯉꯦ ꯏꯁꯄꯦꯛ ꯎꯄꯤꯗꯨꯅꯤ
ꯃꯤ ꯀꯅꯥ ꯑꯝꯇ ꯁꯥꯅ ꯈꯔ
ꯈꯪꯗꯦ ꯇꯅꯨ ꯇꯝꯕ ꯉꯝꯗꯦ
ꯑꯣ ꯑꯩ ꯃꯤꯡꯗꯣ ꯄꯜꯂꯣ ꯑꯗꯨꯒ
ꯃꯤꯁꯨ ꯄꯩꯁꯥ ꯐꯪꯅꯦꯅ ꯁꯥꯟꯅꯔꯝꯃꯗꯤ
ꯍꯣꯏ ꯑꯗꯨꯕꯨꯗꯤ ꯈꯪꯗꯦ ꯃꯤ ꯑꯅꯤꯃ ꯆꯪꯕꯅ ꯌꯥꯝ ꯋꯥꯅ ꯖꯣꯁꯇꯣꯛꯀꯤ ꯇꯥꯏꯞꯇ ꯇꯧꯔꯝꯗꯧꯗꯤ ꯃꯥꯟꯗ
ꯎꯝ ꯑꯗ ꯄꯣꯏ ꯇꯧꯔꯝꯃꯣ ꯁꯤꯗꯤ ꯐꯣꯟ ꯅꯝꯕ꯭ꯔ ꯆꯪꯕꯅꯤꯅ
ꯀꯩ ꯌꯦꯟꯁꯥꯡ ꯆꯥꯔꯒꯦꯅꯣꯏ
ꯁꯣꯏꯕꯨꯝ ꯏꯔꯣꯟꯕ ꯇꯤꯟꯈ ꯌꯥꯎꯋꯦ
ꯁꯣꯏꯕꯨꯝ ꯏꯔꫭꯝꯕꯗꯨꯗ ꯊꯤꯟ ꯈ ꯌꯥꯎꯋꯦꯕ
ꯇꯤꯟꯀ ꯊꯥꯛꯄꯤ ꯍꯥꯎꯅꯕ ꯉ ꯂꯩꯇꯕ ꯍꯥꯎ ꯈꯪꯗꯦ
ꯅꯌꯥ ꯍꯤꯒꯠꯀꯅꯣ ꯅꯌꯥ ꯍꯤꯒꯠꯂꯗꯤ ꯔꯤꯖꯦꯛ ꯆꯠꯂꯅꯤ
ꯏꯁ ꯌꯥꯔꯦꯕꯦꯝꯃ ꯀꯣꯊꯣꯛ ꯀꯗꯥ ꯀꯣꯊꯣꯛ ꯀꯗꯥꯥꯛ ꯇꯧꯕꯅꯤ ꯁꯒꯥꯏꯗ ꯅꫭꯛꯄꯩ
ꯏꯌꯥ ꯏꯕꯥꯅꯤꯒꯤ ꯆꯥꯛ ꯆꯥꯔꯤꯉꯩꯒꯤꯗꯣ ꯏꯃꯥ ꯏꯕꯦꯝꯃ ꯑꯁꯤꯁꯦ ꯑꯩꯈꯣꯏꯅ ꯋꯥ ꯉꯥꯡꯕꯗꯇ ꯌꯥꯝ ꯍꯧꯅ ꯇꯥꯔꯒ ꯑꯇꯣꯞꯄ ꯌꯥꯝ ꯇꯥꯗꯦ ꯍꯥꯏꯁꯦ ꯃꯥꯒꯤ ꯏꯁꯄꯤꯀꯔꯁꯦ ꯈꯤꯇꯪ ꯍꯧꯔꯒ ꯑꯇꯣꯞꯄ ꯊꯕꯛ ꯇꯧꯕꯗꯨꯁꯨ ꯌꯥꯝ ꯍꯧꯅ ꯇꯥꯏꯕ ꯂꯣꯏꯅꯃꯛ
ꯇꯥꯕꯅ ꯑꯗꯨꯅꯅꯤ ꯏꯌ‌꯭ꯔꯃꯤꯁ ꯍꯥꯝꯄ ꯁꯥꯟꯅꯩ
ꯇꯞ ꯇꯥꯏꯅ ꯆꯥꯔꯒ ꯋꯥꯛꯀꯤꯡ ꯆꯠꯂꯤꯕꯅꯤꯅꯦ
ꯆꯠꯂꯤꯕꯅꯤ ꯀꯩꯁꯨ ꯌꯥꯝ ꯆꯥꯗꯦꯅ ꯅꯨꯡꯗꯥꯡꯗꯗꯤ
ꯑꯩ ꯁꯝꯁꯦ ꯌꯥꯝ ꯁꯥꯡꯉꯦ ꯑꯩꯁꯨ
ꯑꯩꯁꯨ ꯁꯥꯡꯉꯦ ꯀꯛꯅꯤꯡꯉꯛꯄꯒꯤ ꯏꯁꯇꯦꯁ ꯆꯧꯔꯥꯡꯅꯤ ꯈꯤꯇꯪ ꯀꯥꯛꯀꯦ ꯇꯧꯕꯕꯨ ꯑꯗꯨꯅꯦ ꯈꯔ ꯁꯥꯡꯍꯟꯅꯤꯡꯉꯦꯕ ꯕ ꯑꯗꯣ ꯑꯗꯨꯝ ꯑꯃꯨꯛꯁꯨ ꯑꯃꯨꯛ ꯀꯛꯅꯤꯡꯉꯦꯕ
ꯑꯩꯅ ꯑꯩꯒꯤ ꯃꯔꯨꯞꯇꯣ ꯑꯥ ꯁꯣꯐꯤꯌꯥꯒ ꯁꯤꯃ ꯅꯣꯏꯕꯥꯅꯤ ꯑꯃ ꯄꯨꯜꯂꯒ ꯁꯤꯌꯔ ꯑꯃ ꯌꯥꯎ ꯍꯥꯏꯕꯅꯤ
ꯈꯔ ꯍꯥꯏꯗꯒꯦ ꯁꯣꯝꯗ ꯃꯤ ꯁꯨꯗꯕꯩ ꯏꯕꯥꯅꯤ ꯑꯃꯨꯛ ꯌꯥꯎꯔꯅꯤ
ꯅꯕꯥꯅꯤ ꯁꯤꯌꯔ ꯀꯌꯥ ꯄꯨꯟꯅ
ꯑꯃ ꯌꯥꯎꯦ
ꯅꯕꯥꯅꯤꯅ
ꯎꯝ
ꯑꯃ ꯃꯝ ꯌꯥꯎꯒꯦꯗꯤ ꯂꯩꯇꯦ
ꯄꯩꯁꯥ ꯂꯩꯇꯦꯍꯦ ꯀꯥꯏꯗꯩ ꯄꯩꯁꯥꯅꯣ
ꯅꯄꯥꯅꯤꯒꯤ ꯁꯤꯌꯔ ꯇꯣꯉꯥꯟ ꯇꯣꯉꯥꯟꯅ ꯑꯃꯃꯝ ꯌꯥꯎꯗꯕ꯭ꯔꯕ ꯑ
ꯑꯣ ꯑꯗꯨ ꯅꯠꯇꯕ ꯑꯇꯣꯞꯄ ꯑꯃ ꯌꯥꯎꯋꯦ ꯍꯥꯏꯕ
ꯑꯣ ꯅꯕꯥꯅꯤ ꯁꯤꯌꯔ ꯇꯣꯉꯥꯟ ꯇꯣꯉꯥꯟꯅ ꯅꯠꯇꯕ ꯑꯄꯨꯟꯕ ꯑꯃ ꯍꯥ ꯑꯩꯅ ꯉꯥꯡꯉꯤꯁꯦ
ꯇꯥꯏ ꯇꯥꯏ ꯁꯣꯝꯅ ꯐꯣꯟ ꯀꯩꯅꯣ ꯇꯧꯕ ꯏꯊꯁꯇꯦ ꯀꯥꯏꯒ ꯀꯩꯅꯣ ꯇꯧ ꯊ ꯃꯦ ꯔꯔꯁꯇꯥ꯭ꯔꯠ ꯇꯧꯔꯝꯗꯦ ꯃꯥꯏ ꯐꯣꯟꯗꯣ ꯇꯥꯔꯦꯕ ꯑꯗꯨꯒꯤ ꯏꯁꯀ꯭ꯔꯤꯟ ꯃꯆꯦꯠ ꯑꯃ
ꯆꯅꯒꯈꯥꯗ
ꯁꯣꯏꯕꯩ ꯆꯥꯏꯅꯤꯗꯅ
ꯑꯩꯒꯤ ꯁꯣꯏꯕꯖꯦ ꯇꯥꯕ
ꯁꯤ ꯀ ꯁꯤꯉ ꯀꯣꯏꯅꯨꯡꯉꯥꯏ
ꯀꯥꯡ ꯆꯤꯅꯦ ꯍꯦ ꯀꯥꯡꯅ ꯑꯩꯕꯨ ꯆꯤꯛꯑꯦꯅꯍꯦ ꯀꯥꯐꯩꯅ ꯈꯔ ꯆꯤꯛ ꯀꯥꯡꯅ ꯈꯔ ꯆꯤꯛ
ꯇ꯭ꯔꯕ ꯀꯥꯏꯗꯩ ꯀꯥꯐꯩꯁꯤꯅ ꯇꯅꯣꯖꯤꯄꯥ
ꯉꯔꯥꯡ ꯑꯥ ꯄꯤꯡꯀꯤ ꯑꯣꯏ ꯁꯥꯟꯅꯕ ꯅꯨꯃꯤꯠꯇꯣ ꯑꯩꯅ ꯂꯥꯡꯉꯦꯅ ꯃꯄꯥꯟ ꯊꯣꯛꯂꯛ ꯑ ꯀꯣꯏꯆꯠ ꯆꯠꯂꯦꯕ ꯅꯣꯡ ꯀꯩꯅꯣ ꯇꯧꯕꯗꯣ
ꯑꯥ
ꯃꯩꯒ ꯃꯨꯠꯈꯤꯕꯒ ꯑꯗꯨꯒ ꯅꯨꯡꯗꯥꯡꯅꯦ ꯑꯩ ꯀꯩꯅꯣꯝꯃ ꯇꯧꯔꯦꯅꯦ ꯌꯦꯡ ꯃꯈꯣꯡꯁꯤꯗ ꯆꯝꯄꯜ ꯃꯈꯣꯡꯒꯤꯗꯨꯗ ꯀꯥꯐꯩꯅ ꯆꯤꯛꯂꯝꯃꯤ
ꯃꯛꯇ꯭ꯔꯣ ꯅꯪ ꯁꯇꯦꯝ ꯆꯠꯁꯤꯟꯗ꯭ꯣꯏꯕ ꯎꯝ ꯅꯣꯡ ꯌꯥꯝ ꯀꯨꯏꯅ ꯆꯠꯂꯤꯅꯅ
ꯗꯤꯁꯄ꯭ꯂꯦ ꯑꯩꯁꯨ ꯁꯤꯟꯗ꯭ꯔꯤꯌꯦ ꯑꯩ ꯁꯤꯟꯗ꯭ꯔꯤꯌꯦ ꯑꯩꯗꯤ ꯑꯦ ꯑꯗꯨꯗꯤ ꯁꯣꯐꯤꯌꯥꯗ ꯅꯠꯇꯦ ꯆꯠꯂꯤꯁꯦ ꯑꯩꯁꯨ ꯆꯠꯂꯤ ꯀꯩꯅꯣ ꯇꯨꯌꯦꯞ ꯍꯦꯛ ꯂꯣꯏꯕ ꯑꯩꯈꯣꯏꯗ ꯂꯩꯕ ꯐꯣꯟꯗꯨꯅꯦ ꯄꯥꯏꯔꯤꯁꯦ ꯐꯣꯔ ꯖꯤ
ꯍꯣꯏ ꯌꯥꯝ ꯀꯨꯏꯅ ꯆꯠꯂꯦ ꯍꯥꯏꯕ ꯅꯣꯏ ꯑꯩ ꯂꯦꯞꯇ ꯂꯩꯀꯥꯟꯅ ꯇꯥꯈꯤꯕꯒ ꯅꯨꯄꯥꯗꯅ ꯑꯩ ꯑ ꯑ ꯇ꯭ꯋꯦꯟꯇꯤ ꯊ꯭ꯔꯤꯗ ꯂꯩꯕꯅꯦ ꯇ꯭ꯋꯦꯟꯇꯤ ꯐꯣꯔꯗ ꯗꯤꯁꯄ꯭ꯂꯦ ꯁꯤꯟꯕ
ꯑꯩ ꯆꯍꯤ ꯇꯔꯨꯛꯃꯧ
ꯇꯥꯏ ꯍꯥꯏꯔ ꯃꯣꯏ ꯈꯣꯡꯒꯥꯡꯁꯦ ꯀꯩꯅꯣ ꯇꯧꯗ ꯁꯨꯃꯥꯏꯅ ꯇꯧꯅꯕ꯭ꯔꯣ ꯅꯪꯁꯨ ꯈꯛꯇ ꯑꯃꯥꯏꯅ ꯇꯧꯅꯕ꯭ꯔꯣꯕ ꯑꯩꯈꯣꯏꯒꯤꯗꯤ ꯁꯨꯃꯥꯏꯅ ꯒ꯭ꯔꯤꯟ ꯂꯥꯏꯟ ꯂꯣꯏꯅ ꯆꯠꯇꯂꯦ ꯃꯥꯒꯤꯗꯤ ꯄꯨꯂꯞ ꯑꯣꯏꯅ ꯉꯥꯂꯦ ꯄꯥꯔꯨꯕꯔꯕ ꯀꯩꯅꯣ ꯍꯉꯌꯥ ꯂꯕ
ꯋꯥꯔꯤ ꯁꯟꯅꯅꯕ ꯌꯥꯔꯣꯏ ꯏꯔꯃꯥꯗꯌꯥ
ꯉꯥꯏꯈꯣꯏ ꯁꯝꯅ ꯃꯤ ꯐꯣꯟ ꯀꯥꯏꯕ ꯀꯩꯅꯣ ꯇꯧꯔꯦ
ꯑꯗꯨꯅꯦ ꯍꯥꯏꯁꯦ ꯃꯥꯒꯤ ꯐꯣꯟꯗꯨꯅꯦ ꯑꯩꯅ ꯋꯥꯔꯤ ꯁꯥꯟꯅꯕ ꯌꯥꯔꯣꯏꯗ꯭ꯔꯥ ꯍꯪꯉꯤꯁꯦ
ꯈꯪꯗ꯭ꯔꯤꯑ ꯀꯩꯅꯣ ꯇ꯭ꯔꯒ꯭ ꯌꯥꯝ ꯉꯥꯟꯟꯅ ꯊꯣꯛꯑꯦꯕ ꯌꯥꯗꯤ ꯌꯥꯏꯌꯦꯦ ꯑꯗꯨꯒ ꯍꯣꯏꯁ꯭ꯋꯥꯏꯁ ꯃꯦ ꯑꯗꯨꯝ ꯈꯨꯝꯈ꯭ꯔꯦꯕ ꯏꯁꯀ꯭ꯔꯤꯟꯗꯣ ꯌꯥꯗꯕ ꯃꯥꯟꯗ꯭ꯔꯣ ꯆꯥꯛꯀꯤ ꯂ ꯃꯥꯟ꯭ꯔꯥ ꯌꯥ ꯐꯣꯟ ꯇꯧꯕ ꯀꯩꯗꯧꯕ ꯑꯗꯨꯝꯕꯗꯤ ꯌꯥꯅꯤ ꯑꯁ ꯁꯥꯝꯕꯁ ꯆꯂꯥꯏꯔ ꯑꯁꯥꯗꯤ ꯄꯥꯡꯗ꯭ꯔꯦ
ꯇꯥꯛꯁ ꯇꯧꯕ ꯌꯥꯔꯣꯏ ꯈꯥꯏꯗ꯭ꯔꯛ
ꯀ ꯅꯅꯣ
ꯁꯣꯐꯤꯌꯥꯒꯤ ꯐꯣꯟꯗꯣ ꯇꯥꯛꯁ ꯇꯧꯕ ꯌꯥꯔꯔꯣꯏꯗ꯭ꯔꯕ
ꯈꯪꯗ ꯁꯄꯦ ꯇꯪ ꯈ ꯁꯥ
ꯄꯦꯜꯂꯕꯅꯤ ꯂꯥꯏꯔꯕꯗ ꯂꯥꯏ ꯆꯪꯉꯦꯗꯣ ꯇꯧꯔꯦꯅꯦ
ꯑꯗꯨꯅꯦ ꯑꯩꯁꯤꯁꯨ ꯀꯥꯏꯔꯤꯅꯦꯕ ꯀꯥꯏꯕ ꯍꯥꯏꯗꯤ ꯃꯆꯤꯠ ꯑꯃ ꯀꯥꯏꯌꯦꯦꯕꯀꯣ ꯃꯈꯥ ꯋꯥꯏꯁꯤꯗ ꯑꯗꯨꯏꯁꯨ ꯃꯔꯤ ꯑꯣꯏꯅ ꯆꯠꯂ ꯂꯩꯕꯗꯣ ꯀꯩꯝꯇ ꯗꯤꯁꯄ꯭ꯂꯦꯗꯤ ꯀꯩꯝ ꯇꯧꯗꯣꯏꯕ ꯃꯥꯌꯥꯁꯤꯗꯤ ꯃꯆꯦꯗꯃ ꯁꯥꯡꯅ ꯑꯗꯨꯝ ꯉꯥ
ꯎꯝ ꯑꯩꯒꯤꯗꯤ ꯀꯩꯝ ꯇꯧꯔꯣꯏꯕꯀꯣ ꯑꯩꯅ ꯑꯉꯥꯡꯔꯤꯁꯦ ꯑꯃꯨꯛ ꯇꯥꯛꯑꯣ ꯑꯩꯒꯤꯗꯤ ꯀꯩꯝꯇ ꯇꯧꯔꯣꯏꯗꯕꯅꯦꯕ ꯑꯩꯅ ꯁꯥꯎꯅꯤꯡꯕ ꯃꯇꯥꯡ ꯑꯃꯗ ꯐꯣꯟꯁꯦ ꯂꯪꯉꯨꯔꯦꯕ ꯂꯪꯒꯤꯗꯨꯁꯨ ꯐꯣꯛꯀ ꯑꯩ ꯐꯃꯨꯡꯗꯅꯦꯕ ꯂꯪꯒꯤꯗꯣ ꯑꯗꯨꯒ ꯀꯥꯡꯊꯣꯟꯗ ꯄꯥꯟꯀꯈꯔ꯭ꯤꯕ
ꯑꯥ ꯇꯪꯈꯥꯏ ꯑꯍꯨꯝ ꯊꯣꯛꯑꯦ ꯑꯁꯤ ꯍꯥꯟꯗꯩꯩ ꯀꯥꯏꯕꯥ ꯃꯥꯜꯂꯦ ꯁꯤꯗ ꯑꯍꯨꯝ ꯊꯣꯛꯏꯕ ꯃꯥꯁꯤꯗ ꯑꯍꯨꯝ ꯑꯁꯤꯗ ꯑꯃꯒ ꯍꯥꯏ
ꯍꯧꯖꯤꯛꯇꯤ ꯑꯥꯏꯐꯣꯟ ꯑꯣꯏꯅ ꯄꯥꯏꯅꯔꯕ__ ꯅꯦ ꯁꯣ__
ꯄꯩꯁꯥ ꯂꯩꯇꯦ ꯍꯥꯏꯔꯤꯉꯩꯁꯤꯗ
ꯑꯩꯁꯨ ꯄꯩꯁꯥ ꯂꯩꯇꯦ ꯍꯥꯏꯔꯤꯕ ꯍꯥꯏꯗꯨꯅꯤ ꯀꯔꯤꯕꯨ ꯍꯥꯏꯗꯣꯏꯅꯣ ꯈꯪꯖꯤꯜꯂꯛ__
ꯑꯥꯏ ꯐꯣꯟ ꯑꯣꯏꯅꯥ ꯄꯥꯏꯔꯁꯦꯌꯦ ꯀꯩꯅꯣꯅ ꯇꯥꯅꯨꯅ ꯁꯣꯐꯤꯌꯥꯗ ꯅꯪ ꯑꯃ ꯒꯤꯐ ꯇꯧꯕꯤꯔꯣ
ꯇꯧꯔꯒꯦ ꯑꯩꯒ ꯄꯨꯜꯂꯞ ꯂꯩꯔꯒꯦ ꯑꯗꯨꯒ
ꯇꯧꯕꯤꯔꯣ ꯑꯝꯇ
ꯇꯧꯕꯤꯔꯒꯦ ꯇꯧꯕꯤꯔꯒꯦ
ꯄꯥꯏꯔꯨꯅꯣ ꯍꯥꯏꯕꯅꯦ ꯉꯇꯪꯗꯥꯡ ꯊꯝꯃꯣ ꯑꯣ
ꯑꯉꯥꯡ ꯋꯥꯔꯛꯄ ꯑꯗꯨꯃꯥꯏꯅ ꯋꯥꯔꯛꯑꯣ
ꯇꯨꯃꯤꯟ ꯂꯩꯕꯗ ꯇꯜꯂꯗꯤ ꯍꯥꯏꯕꯅꯤꯗ ꯃꯥ ꯇꯧ ꯑꯥꯏ ꯍꯦꯠ ꯑꯦꯕ꯭ꯔꯤ ꯋꯥꯟ ꯁꯦꯕ ꯇꯥꯔꯝꯃꯦ ꯍꯥꯏꯕ ꯁꯃꯥꯏ ꯆꯨꯨꯝꯃꯦ
ꯌꯥꯔꯦ ꯀꯥꯏꯔꯗꯤ ꯀꯥꯏꯒꯔꯦꯗꯅ ꯅꯤꯟꯗꯥ ꯇꯧꯗꯅ ꯀꯔꯤ ꯀꯔꯤ ꯄꯨꯔꯛꯀꯗꯣꯔꯤꯒꯦ ꯑꯐꯕ
ꯀꯥꯏꯗ ꯅ
ꯐꯣꯟꯗꯣ ꯀꯨꯏꯃꯜꯂꯦꯅ
ꯎꯝ ꯑꯩꯒꯤꯗꯤ ꯁꯨꯃꯥꯏ ꯂꯪꯕꯗ ꯀꯥꯏꯕꯅꯦ ꯍꯥꯏꯕꯥ ꯀꯥꯏꯔꯦ ꯍꯥꯏꯕ ꯄꯥꯏꯔꯨꯔꯅꯣ ꯍꯥꯏꯕ ꯁꯣꯐꯤꯌꯥ ꯄꯥꯏꯔꯨꯔꯅꯣ ꯍꯥꯏꯕ
ꯏꯁꯀ꯭ꯔꯤꯞꯁꯟ ꯇꯧꯕ ꯑꯃ ꯈꯪꯗ꯭ꯔꯦꯅ ꯍꯥꯏ ꯈꯥꯏꯅꯗꯣꯏꯅꯤ
ꯍꯥꯏꯔꯛ ꯑꯣꯏꯍꯦ
ꯂꯦꯞꯇꯣꯞꯀ ꯄꯤꯌꯔ ꯂꯩꯔꯣ ꯑꯗꯨꯗꯤ
ꯑꯝꯕ ꯐꯌꯥ ꯑꯃ ꯇ ꯁꯥꯔꯤ ꯍꯧꯖꯤꯛ
ꯁꯣꯐꯤꯌꯥꯒꯤ ꯕꯦꯇꯔ ꯍꯥꯞꯁꯦ ꯁꯩ ꯂꯣꯏꯁꯤꯕꯂꯥ
ꯎꯝ ꯁ ꯀꯁꯤ ꯊ ꯊꯥ ꯀꯕꯗꯣ ꯩ ꯀꯩ ꯍꯥꯞꯄꯁꯦ
ꯁꯤꯨꯅꯜꯂꯣꯕ ꯕꯦꯇꯔ ꯍꯥꯐ
ꯋꯥ ꯍꯣꯏ ꯃꯥꯅ ꯁꯤꯡꯖꯔꯅꯦ ꯀꯩꯅꯣꯅꯦ ꯑꯩ ꯑꯩꯒ ꯀꯩꯃꯩ ꯂꯩꯅꯒ꯭ꯔ ꯍꯥꯏꯁꯦ
ꯃꯔꯤ ꯌꯥꯝ ꯊꯤꯅ ꯂꯩꯅꯩ ꯀꯩꯅꯣ ꯅꯪ
ꯀꯩ ꯆꯥꯅ ꯀꯦ ꯣ ꯁꯤꯜꯂꯤꯅꯦ ꯑꯩꯗꯤ ꯅꯠꯇꯦ ꯁꯨꯃꯥꯏꯅ ꯇꯧꯕꯅꯦ ꯍꯥꯏꯕ ꯑꯣꯔꯤꯖꯤꯅꯜ ꯅꯠꯇꯔꯒ ꯃꯁ ꯍꯥꯏ ꯐꯨꯋꯥ ꯋꯥꯔꯤ ꯀꯟꯁꯥꯅ ꯇ ꯗꯣꯏꯔ ꯑꯩꯒꯤꯗ ꯑꯩꯝꯇ ꯄꯤꯔꯝꯃꯦꯕꯀꯣ ꯑꯗꯨꯝ ꯃ ꯊ ꯅ ꯀꯅ ꯒꯝꯒꯨꯝꯕꯗꯣ ꯀꯪ ꯈ꯭ꯔꯗꯤ ꯀꯨꯏꯅ ꯉꯥꯡꯃꯦꯅ ꯍ ꯐ ꯀꯁꯨ ꯀ ꯀꯩ ꯃꯆꯨꯅꯅꯨꯡ ꯍꯥꯏ ꯁꯦ ꯑꯦ ꯐꯔ ꯄ ꯄꯨꯟꯔꯣꯕꯣ
ꯑꯣꯔꯤ ꯐ꯭ꯂꯦꯝꯒꯤꯅꯦ ꯌꯥꯝ ꯐꯖꯗꯦ ꯍꯥꯏꯕ
ꯃꯤ ꯇꯔꯅꯤꯗꯣꯏ ꯚꯔ ꯀꯛꯑꯒꯦ ꯃꯣꯏꯅꯁꯨ ꯀꯣ
ꯥꯉꯥꯏ ꯀꯣ ꯍꯥꯏꯈꯣ ꯀꯛꯎꯅꯣ ꯀꯧꯅꯨ ꯃꯇꯣꯝꯅ ꯀꯛꯆꯅꯤꯅꯅ ꯀꯗꯕꯩ ꯀꯛꯇꯣꯏꯅꯣ
ꯑꯦ ꯍꯦꯂꯕꯁ
ꯀꯌꯥꯝ ꯀꯌꯥꯝ ꯁꯥꯅ ꯆꯠꯄꯅꯣ ꯌꯦꯡꯒꯦ ꯍꯥꯏꯕ ꯀꯩꯅꯣ ꯑꯗꯣ ꯅꯪ ꯀꯧꯅꯣ ꯍꯥꯏꯕ ꯃꯥ ꯃꯇꯣꯝ ꯑ ꯀꯛꯆꯅꯤ ꯍꯥꯏꯕ ꯅꯪ ꯄꯥꯈꯥꯂꯤꯗꯣ ꯅꯪ ꯄꯥꯈꯥꯂꯤꯗꯣ ꯀꯔꯤꯒꯤꯅꯣ ꯈ ꯀꯌꯥꯝ ꯆꯥ
ꯑꯗꯨ ꯑꯗꯨꯝ ꯆꯂꯩꯕꯥ ꯇꯟꯕꯥꯏ ꯋꯥ ꯀꯩ ꯃꯁꯤꯡ ꯁꯨꯗꯕꯥꯏ꫰ꯍꯥꯏꯅꯣ
ꯁꯤꯡ ꯁꯨꯗꯕꯩ ꯑꯣꯏꯔ ꯖꯥꯠꯂꯣ
ꯄꯣꯏꯔꯝ ꯍꯣꯏ
ꯑꯗꯨ ꯀꯩꯒꯤꯅꯣ ꯌꯥꯝ ꯊꯤ ꯏꯟ ꯀꯨꯏꯔꯤꯁꯤꯅ ꯉꯥꯏꯈꯣ ꯏꯃꯥ ꯊꯥꯔꯇꯤꯟ ꯌꯧꯗꯣꯔꯦ ꯍꯥꯏꯕ ꯀꯛꯊꯠꯀꯅꯣ ꯍꯥꯏꯕ ꯀꯌꯥꯝ
ꯍꯥꯏꯃ ꯀꯔꯤꯅꯣ ꯃꯇꯝꯃꯥꯡ ꯭ꯔꯣ
ꯃꯇꯝ ꯃꯥꯡ
ꯇ꯭ꯔꯣꯝꯗꯏ ꯁ ꯔꯦꯕ ꯀꯒꯦ
ꯀꯩꯁꯨ ꯑꯗꯨꯝ ꯇꯧꯍꯜꯂꯣ ꯍꯥꯏꯕ
ꯅꯦ ꯍꯥꯏꯕ ꯃꯤꯗꯤ ꯀꯩꯅꯣ ꯂꯩꯇꯦ ꯍꯥꯏꯕ ꯍꯦꯟꯕꯒꯤ ꯁꯤꯀꯦ ꯍꯕ ꯀ
ꯀꯧꯔꯥ ꯆꯥꯂꯣ
ꯀꯛꯒꯦ ꯍꯥꯏ ꯅꯪ ꯇꯧꯔꯣ ꯑꯁ
ꯑꯣ ꯍꯣꯏ ꯍꯣꯏ ꯍꯣꯏ ꯍꯣꯏ
ꯍꯔꯣꯝ ꯇꯧꯗꯣꯢ ꯑꯦ ꯑꯦꯀꯣ